ꯂꯁ ꯂꯇ ꯑꯥꯎ ꯍꯂꯣ ꯁꯔꯤ
ꯀꯩꯅ
ꯍꯣꯏ ꯆꯥꯛꯆꯥꯁꯤ ꯀꯥꯎꯊꯣꯛꯄꯩꯅꯦ
ꯀꯩꯗꯧꯔꯤꯕ ꯊꯦꯡ ꯏꯟꯇ꯭ꯔꯤꯕꯔꯤꯕ ꯑꯍꯄꯝꯦ
ꯎ ꯃꯉꯣꯟꯗ ꯐꯝꯃꯤ ꯃꯤ ꯃꯌꯥꯝꯒ ꯄꯥꯟꯊꯕꯤꯗꯨꯗꯤ ꯏꯁ ꯍꯨꯃꯥꯡꯅ ꯍꯨꯃꯥꯡꯅ ꯐꯠꯄꯅꯦ ꯀꯩꯅꯣ ꯑꯗꯒꯤ ꯁꯃꯥꯏ ꯂꯩꯀꯥꯏꯒꯤ ꯆꯥꯛꯊ ꯋꯥꯡ ꯉꯥꯡꯅꯔꯤ ꯁ ꯄꯨꯊꯣꯛꯅꯔꯒ ꯃ ꯉꯅꯥꯇꯤ ꯑꯃꯨꯛ ꯉꯥ ꯈꯔ ꯑꯃꯨꯛ ꯂꯦꯞꯄꯝꯕ ꯑꯃꯨꯛ ꯆꯪꯕ ꯑꯣ ꯍꯣ ꯨꯂꯕ ꯁꯨꯝ ꯈꯥꯖꯦ ꯂꯒꯦ ꯍꯦ ꯀꯥꯟ ꯁꯥꯁꯄ ꯈꯤꯇꯪ ꯍꯥꯡꯅ ꯂꯩꯅꯤꯃꯥꯡ ꯅ ꯇꯥꯡ ꯀꯨꯟꯃꯥꯊꯣꯏꯗꯤ ꯊꯥꯔꯅꯤ ꯇꯥꯡ ꯀꯨꯟꯅꯤꯄꯥꯟꯐꯥꯎ ꯁꯣꯝ ꯁꯨꯝ ꯁꯨꯝ ꯈꯅꯔ ꯈꯥꯝ ꯍꯥꯏ ꯇ ꯇꯨꯏꯁꯟ ꯄꯨꯡ ꯑꯌꯨꯛꯇ ꯑꯅꯤ ꯆꯠꯂꯤ ꯄꯨꯡ ꯃꯔꯤꯗꯩ ꯑꯃ ꯃꯔꯤꯗꯩ ꯅꯠꯇꯦ ꯃꯔꯤ ꯃꯈꯥꯏꯗꯩ ꯑꯃ ꯇꯔꯨꯛꯇ ꯑꯃ ꯄꯤꯛꯑꯕꯅꯤꯅ ꯃꯦꯠꯁꯀ ꯕꯥꯏꯑꯣꯒ ꯇꯟꯗꯅ ꯄꯥꯗꯔꯦ ꯇꯟ ꯄꯤꯔꯛꯑꯒꯅ ꯑꯀꯪꯕ ꯆꯥꯔꯝꯗꯥꯏꯗ ꯑꯝ ꯍꯧꯕꯅ ꯉꯥꯏꯔꯤ ꯀꯨꯏꯗ꯭ꯔꯤ ꯆꯪꯍꯜꯂꯁꯤꯅ ꯉꯅꯤꯡ ꯉꯟꯖꯔꯅꯤ ꯊꯥꯕꯅꯤ ꯈꯪꯗꯦ ꯄꯤꯗꯤꯑꯦꯐ ꯊꯥꯔꯝꯃꯣ ꯑꯦꯁꯥꯏꯟꯃꯦꯟꯒ ꯁ꯭ꯀꯨꯜꯒꯤ ꯀꯩꯅꯣ ꯇꯧꯔꯨꯕꯁꯦ ꯁ꯭ꯀꯨꯜꯁꯨ ꯐꯖꯅ ꯇꯧꯗꯦ ꯀ꯭ꯂꯥꯁ ꯄ꯭ꯔꯣꯇꯦꯁ꯭ꯠ ꯇꯧꯔꯨꯕꯗꯩ
ꯄ꯭ꯔꯦꯛꯇꯤꯀꯦꯜ ꯀꯩꯀꯥꯁꯨ ꯑꯝꯐꯨꯛ ꯍꯧꯗ꯭ꯔꯤꯕꯣ
ꯍꯧꯗ꯭ꯔꯤ ꯄ꯭ꯔꯦꯛꯇꯤꯀꯜꯁꯨ ꯑꯝꯐꯨꯛ ꯍꯧꯗ꯭ꯔꯤ ꯍꯧꯔꯛꯑꯅꯤ ꯄꯩꯈꯥ ꯃꯊꯪ ꯊꯥꯗꯩꯅꯦ ꯍꯥꯏꯕ꯭ꯔꯥ ꯀꯩꯅꯣꯝ ꯍꯥꯏꯕꯅꯦ ꯑꯗꯨ ꯂꯣꯏꯔ ꯍꯧꯔꯛꯑꯅꯤ ꯄꯩ ꯑꯝ ꯐꯔꯁ꯭ꯠ ꯇꯔꯝ
ꯏꯁ ꯀꯩꯅꯣ ꯁ꯭ꯀꯨꯜ ꯀ꯭ꯂꯥꯁꯁꯨ ꯍꯧꯗ꯭ꯔꯤꯉꯩꯗ ꯑꯦꯛꯖꯥꯝ ꯍꯥꯟꯅ
ꯈꯪꯗꯦ ꯑꯗꯨꯃꯥꯏꯅ ꯍꯥꯏꯕꯅꯤ ꯕꯦ ꯍꯧꯀꯤ ꯍꯧꯀꯤꯗꯗꯤ ꯃꯐꯝ ꯗꯨꯀꯥꯟ ꯊꯣꯛꯎꯏ ꯅꯨꯃꯤꯠꯇꯣ ꯑꯩ ꯑꯩꯗꯤꯅꯦ ꯏꯁꯥ ꯉꯥꯏ ꯗꯨꯀꯥꯟ ꯀꯨꯏꯗ꯭ꯔꯤ ꯍꯟꯂꯛ ꯇꯧꯔꯒ ꯎ ꯇꯧꯔꯒ ꯅꯨꯡꯉꯥꯏꯇꯧꯕꯅꯦꯕ ꯃꯣꯏ ꯃꯑꯣꯡ ꯎꯝ ꯁꯥꯅ ꯆꯠꯂꯥ ꯇꯥꯟꯗ ꯆꯗ ꯂꯩ ꯑꯗꯨꯒ ꯇꯨꯃꯝꯃꯣ ꯍꯥꯏꯌꯨ ꯎꯝ ꯃꯤꯅꯤꯠ ꯑꯅꯤꯗꯤ ꯐꯗꯦ ꯑꯗꯨꯝ ꯇꯜꯂꯛꯄꯒꯤ ꯋꯥꯔꯤꯅꯦ ____ꯑꯗꯨꯝ ꯋꯥꯔꯤ ꯁꯥꯅꯕꯒꯤ ꯂꯥꯡꯗ___ ꯇꯨꯝꯈ꯭ꯔꯦ ꯐꯣꯟ ꯌꯦꯡꯉꯥ ꯂꯩꯕ ꯇꯨꯝꯕ꯭ꯔꯃ ꯇꯧꯔꯝꯅꯤ ꯐꯣꯟ ꯌꯦꯡꯕ꯭ꯔꯥ ꯇꯨꯝꯕ꯭ꯔ ꯑꯃ ꯇꯧꯔꯝꯃꯅꯤ
ꯐꯣꯟ ꯂꯥꯏ ꯆꯨꯈ꯭ꯔꯕ ꯐꯣꯟ ꯄꯥꯏꯒꯤꯗ
ꯎꯝ
ꯅꯪꯉꯣꯟꯗꯩ ꯍꯥꯟꯖꯈꯤꯅꯤꯀꯣ
ꯅꯪ ꯍꯦꯛ ꯍꯥꯟꯂꯨꯔꯣ ꯑꯩꯗꯤ ꯑꯩ ꯂꯩꯍꯥꯛ ꯃꯋꯣꯡꯗ
ꯅꯆꯟ ꯅꯨꯄꯤꯅ ꯍꯥꯟꯖꯈꯤꯖꯅꯤ ꯉꯁꯥꯏ ꯅꯣꯏ ꯏꯃꯥ ꯍꯣꯏ ꯊꯝꯆꯦꯠ ꯍꯦꯛ ꯆꯠꯂꯨ ꯅꯪꯗꯤ ꯌꯥꯎꯔꯨꯗ꯭ꯔꯣ
ꯌꯥꯎꯔꯨꯗꯦ
ꯐꯩꯌꯦ
ꯑꯩ ꯂꯣꯛ ꯈꯨꯔꯛꯀꯦ ꯅꯪ ꯇꯥꯎ ꯑꯩ ꯍꯥꯟꯅ ꯈꯨꯖꯔꯝꯕ ꯍꯥꯟꯅꯗꯒꯤ ꯉꯔꯥꯡꯗꯒꯤ ꯆꯠꯅꯤꯡꯗ꯭ꯔꯕ ꯅꯍꯥꯟ ꯅꯨꯡꯗꯥꯡ ꯋꯥꯔꯝꯗꯒꯤ ꯑꯗꯨꯕꯨ ꯀꯅꯥꯅ ꯆꯠꯅꯒꯦ
ꯑꯦ ꯂꯧꯁꯤ ꯍꯥꯎ ꯐꯖꯔꯝꯃꯅꯤ ꯀꯩꯅꯣ ꯊꯝꯕꯥꯜ ꯀꯩꯀꯥ ꯁꯥꯠꯂꯃꯅꯤꯅ ꯑꯩ ꯑꯗꯨꯝ ꯆꯠꯅꯤꯡꯉꯦ
ꯀꯔ ꯐ ꯆꯣ ꯐ ꯆꯗꯤꯁ ꯍꯧꯖꯤꯛꯇꯤ ꯆꯤꯡ ꯀꯥ ꯆꯠꯇꯧꯕ ꯑꯌꯨꯛꯇ ꯑ ꯂꯪ ꯑꯊꯦꯟꯗ
ꯇꯥꯕ ꯍꯥꯏꯔ ꯎ ꯌꯣꯛꯁꯤ ꯑꯗꯨꯝ ꯆꯧꯁꯤꯔꯣ
ꯅꯥꯁꯄꯇꯤ ꯍ ꯎꯦꯛ ꯆꯤꯡꯗ ꯅꯥꯁꯄꯇꯤ ꯍꯧꯕ꯭ꯔꯥ
ꯍꯧꯕꯅꯦ ꯁꯣꯝꯒꯤ ꯃꯈꯥꯒꯤ
ꯊꯝꯆ‌ꯦꯠ
ꯃꯈꯥꯒꯤ ꯂꯝꯕꯤ ꯑꯃ ꯃꯣꯏ ꯁꯦꯝꯈꯤꯗ꯭ꯔꯣ ꯑꯁꯣꯝ ꯁꯥꯏꯠꯀꯤ ꯄꯥꯈꯪꯕꯒꯤ
ꯆꯦ ꯑꯗꯨ ꯃ ꯀꯩꯁ ꯌꯥꯝ ꯅꯥꯁꯄꯠꯇꯤ ꯀꯃꯥꯏꯅ ꯇꯧꯕꯅꯣ ꯆꯥꯕꯩꯗꯤ ꯌꯥꯏꯅꯦ ꯌꯥꯗꯕ ꯃꯆꯦꯗ ꯂꯣꯛ ꯊꯨꯡꯅꯤ ꯍꯥꯏꯕꯩꯅꯦ ꯍꯥꯏꯕ ꯃꯅ
ꯗ ꯒ꯭ꯔꯦꯡ ꯒ꯭ꯔꯦꯡ ꯂꯥꯎꯕ ꯌꯥꯎꯕꯗꯣ
ꯣꯛꯑꯦ ꯑꯗꯨꯒ ꯐꯨꯠꯂꯦ ꯄ꯭ꯔꯦꯁꯔ ꯀꯨꯔ ꯑꯗꯨ ꯀꯩꯗꯧ ꯆꯥ ꯌꯥꯕ ꯍꯟꯒꯠꯂꯕꯅ ꯃꯨꯂꯃꯤꯅ ꯄꯣꯠꯇꯣ ꯑꯂꯨꯒꯨꯝꯕꯝ ꯇꯥꯗꯣꯏꯅꯦꯕ ꯑꯗꯩꯗꯤꯄ ꯇꯧꯅ ꯆꯥꯒꯦ ꯑ ꯃꯥꯅ ꯑꯩꯈꯣꯏ ꯔ ꯑ ꯆ ꯀꯩ ꯑꯍꯥꯟꯕ ꯉꯍꯔꯝꯃꯦ ꯍꯥꯎꯕꯩ ꯍꯥꯏꯅꯩꯗꯤ ꯑꯩꯈꯣꯏ ꯃꯗꯤ ꯋꯥꯅꯦ ꯍꯥꯏ ꯁꯟꯅꯦ ꯁꯟꯗꯦꯒꯨꯝꯕꯗ ꯑꯌꯨꯛꯇ ꯆꯠꯇꯣꯅꯦꯗꯤꯝ
ꯁꯟꯗꯦꯗꯨ ꯀꯩꯒꯨꯝꯕ ꯍꯥꯡꯉꯗꯤ ꯑꯗꯨꯗ ꯆꯠꯂꯁ ꯎꯝ
ꯃꯥꯏ ꯀ ꯀꯥꯡꯣꯒꯕꯨ ꯃ ꯍꯥꯏꯗꯤ ꯀꯗ꯭ꯔ ꯀꯂ ꯃꯥ ꯑꯕꯅꯦ ꯍꯥꯏꯦꯒ ꯑ ꯃꯣ
ꯂꯣꯏꯕꯗ ꯑꯃꯛ ꯃꯣꯏ ꯂꯥꯏ ꯈꯨꯔꯨꯝꯗ꯭ꯔꯤ ꯈꯣꯠꯇ꯭ꯔꯤ ꯍꯥꯏꯕꯗꯤ ꯑꯃꯨꯛ
ꯎꯝ ꯀꯩꯅꯣꯗꯁꯨ ꯇꯧꯋꯤꯅꯦ ꯕꯖꯥꯔꯗꯁꯨ ꯂꯨꯄꯥ ꯆꯥꯝꯃ ꯄꯤꯔꯒ ꯑꯃ ꯌꯣꯜꯂꯤꯅꯦ ꯀꯔꯤ ꯍꯥꯏꯩꯅꯣ ꯃꯁꯛ ꯈꯪꯗꯕ ꯏꯆꯝ ꯆꯝꯃꯦ ꯍꯥꯏꯕ ꯑꯁꯪꯕꯁꯨ ꯇꯧꯕ ꯉꯥ ꯁꯪꯉꯤꯈꯩ ꯃꯥꯜꯂꯤ ꯑꯉꯥꯡꯕꯁꯨ ꯑꯃ ꯂꯩꯕ
ꯆꯥꯎꯗꯣꯏꯕ
ꯅꯠꯇꯦ ꯆꯥꯎꯕ ꯍꯥꯏꯁꯦ ꯌꯥꯝ ꯆꯥꯎꯔꯣꯏ ꯀꯩꯅꯣ ꯏꯁꯇ꯭ꯔꯣꯕꯦꯔꯤꯗꯤ ꯈꯔꯁꯨ ꯍꯦꯟꯅ ꯆꯥꯎꯈꯠꯄ ꯔꯨꯄꯥꯁ ꯀꯨꯟꯊ꯭ꯔꯥ ꯀꯨꯟꯊ꯭ꯔꯥ ꯄꯤꯗ ꯕꯖꯥꯔꯗ ꯄꯤꯀꯦꯠ ꯍꯥꯔꯂ ꯌꯝ ꯂꯩꯔꯋꯦ ꯑꯗꯨ ꯀꯩ ꯍꯥꯏꯅꯣ ꯈꯪꯗꯦ ꯃꯤꯅ ꯃꯥ ꯑꯁꯪꯕꯅ ꯇꯦ ꯏꯅꯤ ꯃꯔꯤ ꯀꯂ ꯃꯥꯔ
ꯈꯔꯤ
ꯎꯝ ꯍ ꯇꯥꯅ ꯀ꯭ꯔꯤꯃꯁ ꯌ ꯏꯁꯣ ꯐ ꯗꯤ ꯈꯔ ꯆꯥꯎꯈꯠꯂꯦ ꯒ꯭ꯔꯤꯟ ꯃꯆꯨ ꯅꯠꯇꯦ ꯒ꯭ꯔꯤꯟ ꯃꯆꯨ ꯇꯧꯕꯁꯨꯦ ꯑꯉꯥꯡ ꯑꯣꯏꯁꯨ ꯇꯧꯕꯁꯨ ꯐꯨꯠꯂꯒ ꯏꯁꯇ꯭ꯔꯣꯕꯦꯔꯤꯒꯤ ꯇꯣꯦ ꯁꯦꯞꯇ ꯏꯁꯇꯣ ꯏꯁꯇ꯭ꯔꯣꯕꯦꯔꯤꯒꯤ ꯁꯦꯞ ꯗ ꯑꯥꯎ ꯇꯃꯣ
ꯑꯗꯨ ꯈꯪꯗꯦꯅꯤ ꯀꯔꯤ ꯍꯩꯔꯗꯣꯏꯅꯤ
ꯑꯩꯣꯏ ꯍꯧꯖꯤꯛ ꯌꯥꯝ ꯌꫭꯟꯅꯕꯅꯤ ꯕꯖꯥꯔꯗ ꯂꯨꯄꯥ ꯀꯨꯟꯊ꯭ꯔꯥ ꯄꯤꯔꯒ ꯄꯤꯀ‌ꯦꯠꯇ
ꯏꯁꯇ꯭ꯔꯣꯕꯦꯔꯤꯒꯤ ꯑꯗꯨꯃꯥꯏꯅ ꯍꯥꯟꯗꯣꯏꯕ ꯄꯦꯛꯀꯦꯠꯇꯣ
ꯑꯥ ꯑꯥ ꯑꯗꯨ ꯃꯥꯥꯏꯅ ꯑꯩ ꯁꯥꯥꯕꯣ ꯑ ꯄꯤꯁꯒꯤ ꯄꯤꯁꯛꯀꯤ ꯐꯃꯥꯏꯖꯤꯡ ꯅꯥꯀꯟꯒꯤ ꯄꯤꯁꯛꯀꯤ ꯗꯨꯀꯥꯟꯗ ꯌꯣꯟꯕ
ꯀꯅꯥ ꯐꯥꯔꯃꯥꯁꯤ ꯀꯅꯥꯒꯤ ꯐꯥꯔꯃꯥꯁꯤ
ꯑꯥ ꯃꯅꯨꯡꯒꯤ ꯐꯥꯃꯔꯁꯤ ꯅꯥꯀꯟꯗ ꯑꯦꯗꯤꯝ ꯂꯩꯕꯗꯣ ꯍꯧꯖꯤ ꯍꯦꯛ ꯅꯥꯀꯟꯒꯤ ꯑꯦ ꯇꯟꯅꯣꯝꯕꯗꯤ ꯑꯁ ꯆꯅꯥꯒ ꯀꯩꯀꯩ ꯑꯥꯂꯨ ꯁꯥꯥꯛꯀ ꯌꯣꯟꯕꯗꯣ ꯇꯟ ꯄꯔ ꯊꯥꯒ
ꯑꯣ ꯑꯣ
ꯑꯗꯨꯏꯗꯨ ꯌꯣꯟ ꯃ ꯏꯆꯝ ꯆꯨꯝꯃ‌ꯦ ꯅꯍꯥꯟ ꯃꯁꯛꯇꯣ ꯍꯥꯎꯗꯧ ꯃꯥꯜꯂꯦ ꯂꯩꯔꯣꯒ ꯏꯆꯝ ꯆꯝꯃꯤ ꯑꯩ ꯆꯥꯗꯦ ꯇꯟ
ꯀꯥꯟꯅꯕ ꯑꯃꯗꯤ ꯂꯩꯔꯝꯅꯤ ꯀꯩꯅꯣ ꯃꯣꯏ ꯌꯣꯜꯂꯤꯗꯨꯅꯗꯤ
ꯑꯦꯠꯇ ꯁꯤꯄꯥꯠꯇꯟꯅ
ꯌꯥꯒꯣꯟ ꯐꯨꯠ ꯀꯨꯃꯥꯏꯅ
ꯃꯍꯥꯎ ꯑꯃ ꯊꯣꯛꯏꯅ ꯗꯥꯏꯒꯟꯐꯨꯠꯅ ꯍꯧꯖꯤꯛꯀꯤꯗꯨꯅ ꯏꯆꯝ ꯆꯝꯃ
ꯍꯣꯏ ꯃꯥꯏ ꯀꯥꯟꯅꯕ ꯑꯃ ꯂꯩꯔꯝꯒꯅꯤ ꯑꯗꯨꯅ ꯑꫭꯝꯒꯅꯤ
ꯂꯩꯕꯅꯤ ꯀꯥꯟꯅꯕ ꯑꯝ ꯃꯥꯕꯨ ꯑꯣꯏ
ꯏꯁꯇ꯭ꯔꯣꯕꯦꯔꯤꯁꯨ ꯀꯩꯁꯨ ꯌꯥꯝ ꯍꯦꯟꯅ ꯃꯍꯥꯎ ꯂꯩꯕ ꯅꯠꯇꯦꯕ ꯃꯣꯏꯁꯨ ꯑꯗꯨꯝ
ꯑꯗꯨ ꯑꯃꯨꯛ ꯅꯣꯏ ꯃꯥꯗ ꯅꯣꯏ ꯃꯥꯗ ꯄꯥꯏꯍꯜꯂꯨꯔꯣ ꯃꯤꯗꯤ ꯑꯅꯤ ꯊꯍꯜꯂꯨꯔꯅꯦ
ꯃꯤꯅ ꯍꯥꯡꯉ ꯂꯩꯔꯦ
ꯃꯤꯔꯦ ꯑꯣꯏꯔꯤ ꯃꯤꯇꯦ ꯑꯣꯏꯔꯤ ꯒꯣꯌꯤꯡ ꯑꯣꯐꯤꯁꯔ ꯃꯤꯔꯦꯝꯒꯤ ꯁꯤꯟꯐꯝ ꯀꯅꯤ
ꯗꯨꯀꯥꯟ ꯈꯔ ꯉꯟꯅ ꯉꯟꯅ ꯊꯣꯂꯣꯑꯒ ꯍꯥꯏꯔꯛꯇ꯭ꯔꯣ ꯁꯨꯇꯤ ꯑꯣꯏꯔꯝꯃꯤꯅ
ꯍꯥꯏꯔꯛꯇꯦꯗ ꯀꯔꯥꯏꯗꯩ ꯗꯨꯀꯥꯟ
ꯀꯩꯅꯣ ꯗꯨꯀꯥꯟ ꯁꯨꯇꯤ ꯁꯨꯠ ꯇꯤ ꯑꯣꯏꯕꯗꯤ ꯅꯪꯅ ꯊꯣꯛꯂꯣ ꯍꯥꯏꯔꯛꯇꯔꯣꯅꯦ
ꯎꯝ ꯍꯥꯏꯔꯛꯇꯦ ꯍꯥꯏꯔꯛꯇꯦ ꯇꯨꯏꯁꯟ ꯆꯠꯄꯅꯤꯅ
ꯏꯍꯩ ꯍꯣꯏ ꯇꯨꯏꯁꯟꯗꯤ ꯁꯨꯇꯤ ꯑꯣꯏꯗꯦꯀꯣ
ꯗꯨꯏꯅꯦ ꯀꯥꯂꯦꯟ ꯁꯨꯇꯤ ꯊꯥ ꯌꯥꯎꯒꯤꯗ꯭ꯔꯤꯅꯦ ꯇꯨꯏꯁꯟꯁꯤꯗ ꯀꯥꯂꯦꯟ ꯁꯨꯇꯤ ꯊꯥ ꯌꯥꯎꯅꯦ ꯍꯥꯏꯔꯃ ꯀꯗꯔ ꯇꯧꯒꯔꯦ ꯔꯣ ꯀꯗꯔ ꯇꯧꯒꯔꯦ ꯔꯣꯕꯤꯟꯅ ꯑꯁꯤ ꯇꯨꯏꯁꯟ ꯁꯨꯇꯤ ꯊꯥꯅꯤ ꯍꯥꯏꯔꯕꯅꯤꯅ ꯋꯥꯔꯜ ꯀꯞ ꯃꯅꯨꯡꯗꯤ ꯕꯣꯜꯁꯤ ꯉꯟ ꯉꯟꯅ ꯑꯦ ꯇꯨꯏꯁꯟꯖꯤ ꯊꯦꯡ ꯊꯦꯡ ꯍꯧꯅꯤ ꯀꯥꯏꯔꯝꯃꯅꯤ ꯁꯨꯝꯁꯨꯨꯝ ꯉꯟꯈꯠꯂꯛ ꯁꯨꯝꯁꯨꯨꯝ ꯉꯟꯈꯠꯂꯛ
ꯐꯤꯕꯣꯜ ꯀꯩ ꯀꯩ ꯀꯔꯤ ꯀꯔꯤꯅꯣ ꯂꯩꯒꯩ
ꯉꯁꯤꯗꯤ ꯈꯪꯗꯦ ꯍꯌꯦꯡꯗꯤ ꯕꯔꯖꯤꯜꯖꯨ ꯂꯩꯍꯧꯕꯅꯤ ꯁꯀꯣꯠꯂꯦꯟꯒ ꯃꯣꯔꯣꯀꯣꯒ ꯍꯥꯇꯤ ꯍꯥꯏꯇꯤꯒ ꯂꯩꯍꯧꯕꯅꯤ ꯄꯨꯡ ꯆꯞ ꯃꯥꯟꯅꯅ ꯄꯨꯡ ꯑꯍꯨꯝ ꯃꯈꯥꯏꯗꯩ
ꯍꯣꯏ ꯍꯣꯏ ꯄꯨꯡ ꯃꯇꯝ ꯌꯧꯔꯦ ꯀꯛꯀꯣ
ꯎꯝ ꯃꯐꯝ ꯃꯥꯟꯗꯦ ꯎꯝ ꯏꯁꯇꯤꯗꯤꯝ ꯇꯣꯉꯥꯟ ꯇꯣꯡꯉꯥꯜꯂꯤ